ꯍꯜꯂꯣ ꯑꯧ ꯃꯤꯁ ꯇꯥꯔꯦ
ꯒ꯭ꯔꯦꯖꯨꯋꯦꯁꯟꯁꯤꯅ ꯊꯥꯔꯠ ꯏꯌꯥꯔꯐꯧꯇꯪ ꯇꯝꯗꯣꯏꯔꯥ ꯐꯣꯔꯠ ꯏꯌꯔ ꯌꯥꯎ ꯇꯝꯗꯣꯏꯔꯥ
ꯑꯩꯗꯣ ꯁꯨꯝ
ꯎꯝ
ꯃꯈꯥ ꯇꯥꯅ ꯇꯝꯊꯕꯗꯤ ꯇꯜꯂꯦ ꯑꯗꯨꯗ ꯑꯗꯨꯝ ꯂꯣꯏꯍꯜꯂꯒꯦ ꯑꯗꯨꯒ ꯑꯩ ꯁꯤ ꯗꯤ ꯑꯦꯁ ꯀꯨꯝꯕ ꯊꯥꯕ ꯀꯣꯆꯤꯡ ꯑꯗꯨꯃꯥꯏꯅ
ꯌꯥꯏ ꯌꯥꯏ ꯀꯩꯅꯣꯁꯨ ꯁ ꯑꯦꯟ ꯁꯤ ꯁꯤꯁꯨ ꯌꯥꯎꯕꯅꯤꯅꯅꯦ ꯍꯌꯦꯡ ꯑꯦꯟ ꯁꯤ ꯀꯦꯗꯦꯠ ꯈꯛꯇꯪꯅ ꯆꯪꯗꯧꯕ ꯊꯕꯛꯁꯨ ꯌꯥꯝ ꯂꯩꯕꯅꯦꯕ ꯑꯗꯒꯤ ꯅꯣꯏ ꯑꯦꯟ ꯁꯤ ꯁꯤ ꯁꯥꯔꯇꯤꯐꯤꯀꯦꯠ ꯀ꯭ꯋꯥꯂꯤꯐꯥꯏ ꯑꯣꯏꯔꯗꯤ ꯄꯥꯏ ꯇꯥꯔꯒꯗꯤ ꯑꯣꯡꯂꯤ ꯏꯟꯇꯔꯚ꯭ꯌꯨꯗꯪ ꯆꯪꯕ ꯊꯕꯛꯁꯨ ꯌꯥꯝ ꯂꯩꯕꯅꯦꯕ ꯑꯗꯨꯅꯦ ꯑꯗꯨꯒꯨꯝꯕ ꯒꯤ ꯒꯥꯏꯗꯂꯥꯏꯟꯗꯨꯗ ꯑꯩꯅ ꯑꯗꯨꯝ ꯇꯧꯒꯦ ꯍꯥꯏꯁꯦ ꯀꯩꯝ ꯈꯜꯂꯨꯅꯣꯕꯥ ꯍꯪꯗ ꯍꯪꯉꯛꯑꯣ ꯑꯩꯅꯗꯤ ꯂꯣꯏ ꯅꯤꯡꯁꯤꯡꯉꯨꯕꯗꯤ ꯉꯝꯃꯔꯣꯏ ꯅꯣꯏ ꯃꯌꯥꯝ ꯅꯣꯏꯅ ꯍꯪꯉꯛ ꯍꯪꯉꯛꯄꯗꯨꯒꯤ ꯃꯇꯨꯡ ꯏꯟꯅ ꯇꯧ ꯇꯥꯔꯦꯗꯅ ꯑꯗꯒꯤ ꯀꯔꯝ ꯀꯔꯝꯕ ꯀꯩꯅꯣ ꯖꯦꯅꯔꯦꯜ ꯅꯣꯂꯦꯖ ꯄꯥꯅꯤ ꯑꯗꯒꯤ ꯀꯔꯤ ꯀꯔꯤ ꯋꯦꯕꯁꯥꯏꯠ ꯁꯨꯝ ꯐꯣꯂꯣ ꯇꯧꯁꯟꯒꯅꯤꯒꯨꯝꯕꯗꯣ ꯑꯗ ꯑꯗꯨ ꯊꯤꯕ ꯍꯦꯟꯅ ꯅꯠꯇꯦ ꯄꯨꯟꯁꯤꯁꯦ ꯈꯤꯇꯪ ꯀꯟꯅ ꯍꯣꯠꯅꯔ ꯂꯣꯏꯔꯦ ꯑꯗꯨꯒ ꯍꯣꯠꯅꯕꯗꯨꯏ ꯃꯇꯨꯡ ꯏꯟꯅ ꯍꯥ ꯅꯣꯏ ꯊꯥꯏꯅ ꯑꯃ ꯇꯝꯃꯛ ꯆꯇ꯭ꯔꯣ ꯅꯤꯡꯈꯥꯏꯔꯦꯅ ꯁꯩꯔꯦꯡ ꯑꯃ ꯑ ꯇꯝꯃꯛꯇ꯭ꯔꯣꯁꯤꯠ ꯎꯠꯄ ꯇꯥꯗꯋꯣ ꯅꯌꯨꯝ ꯇꯟꯅ ꯍꯣꯠꯍꯧꯔꯣ ꯀꯥꯏꯅ ꯇꯧꯕꯗꯣ ꯅꯤꯡꯈꯥꯏꯔꯦ ꯅꯤꯡꯈꯥꯏꯔꯦ
ꯁꯤꯦꯂꯦꯕꯁ ꯆꯦꯟꯖ ꯇꯧꯔꯝꯗꯣ ꯃꯥꯂꯦ
ꯇꯧꯗꯦ ꯑꯩꯈꯣꯏꯅ ꯇꯝꯃꯤꯉꯥꯏ ꯑꯩꯈꯣꯏꯅ ꯇꯧꯃꯤꯉꯥꯏꯗꯨꯁꯨ ꯇꯝꯃꯛꯏ ꯏ ꯍꯧꯖꯤꯛꯁꯨ ꯇꯝꯃꯤ ꯀ꯭ꯂꯥꯁ ꯅꯥꯏꯟꯗ
ꯀ꯭ꯂꯥꯁ ꯅꯥꯏꯟꯗꯨꯃꯗꯤ ꯑꯩꯈꯣꯏꯗꯤ ꯄ꯭ꯔꯣꯃꯣꯁꯟ ꯑꯣꯏꯈ꯭ꯔꯕ ꯀꯣꯔꯣꯅꯥ ꯌꯥꯎꯕ꯭ꯔꯦ
ꯑꯗꯨ ꯑꯗꯨꯗ ꯐꯖꯕ ꯑꯃ ꯌꯥꯎꯋꯏꯗꯨꯗꯤ
ꯍꯣꯏ
ꯅꯪꯅ ꯁꯤꯠꯆꯕ ꯉꯝꯂꯒ ꯂꯦꯝꯂꯩ ꯅꯪꯅ ꯆꯥꯖꯕꯅꯤ ꯍꯥꯏꯗꯣ ꯅꯪꯅ ꯍꯣꯠꯅꯖꯕ ꯃꯍꯩ ꯅꯪꯅ ꯈꯤꯇꯪ ꯐꯪꯒꯗꯕꯅꯦꯕ ꯑꯗ ꯑꯔꯤꯕꯗ ꯑꯇꯣꯞꯄ ꯃꯤꯅ ꯀꯩꯗꯧꯕꯗ ꯀꯨꯝꯃꯒ ꯀꯩꯁꯨꯠꯂ ꯆꯣꯠꯂꯨꯅꯤ ꯀꯥꯏꯅ ꯍꯥꯏꯌꯦꯕꯀꯣ ꯑꯔꯦꯝꯕꯗ ꯃꯤꯅ ꯇꯧꯔꯤꯕꯗꯣ ꯑꯩꯅꯗꯤ ꯇꯧꯗꯅ ꯑꯩꯅ ꯀꯩꯗꯧꯕ ꯃꯍꯩ ꯐꯪꯉꯝꯗꯥꯏꯗ ꯑꯣꯟꯁꯤꯟꯗꯣꯏꯅꯣ ꯍꯥꯏꯕꯅꯦꯕ ꯑ ꯇꯧꯖꯕꯒꯤ ꯃꯍꯩꯅ ꯅꯪꯅ ꯐꯪꯒꯅꯤ ꯍꯥꯏꯕ ꯏꯁꯝ ꯁꯝꯅ
ꯍꯣꯏ ꯃꯤꯁ ꯑꯗꯨꯒ ꯃꯤꯁ ꯑꯃ ꯃꯣꯏ ꯍꯧꯖꯤꯛ ꯑꯦꯛꯅꯤꯕꯤꯔꯒꯤ ꯀꯥꯏꯅ ꯑꯃ ꯌꯥꯝ ꯇꯧꯅꯩꯗꯅ
ꯎꯝ ꯎꯝ ꯎꯝ ꯎꯝ
ꯑꯗꯨ
ꯎꯝ
ꯃꯣꯏ ꯁꯤꯖꯦ ꯑꯣꯏꯗꯣꯏꯅꯦꯕ
ꯑꯥ ꯑꯗꯨ ꯁꯥꯔꯚꯤꯁꯇꯣ ꯑꯗꯨꯃꯥꯏꯅ ꯍꯥꯟꯅ ꯄꯤꯔꯅꯤꯗꯅ ꯑꯗꯩ ꯑꯃꯨꯛ ꯅꯣꯏꯗꯣ ꯈꯔ ꯁꯦꯂꯦꯛꯁꯟ ꯇꯧꯗꯣꯏꯅꯦꯕ ꯃꯈꯥ ꯇꯥꯅ ꯂꯩꯍꯧꯒꯗꯕ ꯀꯥꯡꯕꯨ ꯃꯈꯜꯍꯅꯦꯕ ꯗ ꯈꯜ ꯑꯗꯒꯤ ꯇꯣꯛꯂꯛ ꯇꯥꯔꯒꯁꯨ ꯍꯌꯦꯡ ꯑꯗꯨꯃꯥꯏꯅ ꯑꯒꯅꯤꯕꯤꯔꯗ ꯂꯩꯔꯨ ꯇꯥꯔꯒꯗꯤ ꯁ꯭ꯇꯦꯠ ꯀꯤ ꯐꯣꯔꯁꯀꯨꯝꯕ ꯆꯪꯕ ꯅꯠꯇ꯭ꯔꯒ ꯔꯤꯖꯅꯦꯜ ꯐꯣꯔꯁ ꯃꯌꯥꯝ ꯂꯩꯗꯅ
ꯎꯝ
ꯑꯗꯨꯒꯨꯝꯕꯗ ꯆꯪꯕꯗꯤ ꯀꯥꯟꯅꯅꯤꯕ ꯔꯤꯖꯅꯦꯜ ꯐꯣꯔꯁ ꯍꯥꯏ ꯇꯥꯔꯗꯤ ꯃꯅꯤꯄꯨꯔ ꯑꯥ ꯑꯥꯔꯃꯤꯗ ꯂꯩꯔꯝꯕ ꯃꯤꯗꯣ ꯃꯅꯤꯄꯨꯔ ꯄꯨꯂꯤꯁꯇ ꯊꯥꯔꯛꯄꯗ ꯀꯩꯗꯧꯕꯩ ꯇꯥꯞ ꯂꯥꯎ ꯈꯜꯂꯣꯏꯗꯣꯏꯅꯣ
ꯍꯣꯏ
ꯑꯗꯨꯒꯨꯝꯕꯗꯣ ꯑꯗꯨꯒꯨꯝꯕꯗꯣ ꯈꯪꯉꯣꯕ ꯍꯌꯦꯡ ꯄꯩꯁꯥ ꯈꯛꯇꯅ ꯌꯥꯗꯕ ꯃꯇꯥꯡ ꯂꯥꯛꯀꯅꯤꯕ
ꯍꯣꯏ ꯆꯍꯤ ꯑꯍꯨꯝꯃꯨꯛ ꯈꯛꯇꯪꯗꯨꯗ ꯑꯩꯅ ꯈꯜꯂꯤꯨꯁꯤꯅ ꯆꯍꯤ ꯑꯍꯨꯝꯖꯤ ꯃꯇꯨꯡ ꯇꯥꯕꯗ ꯑꯃꯨꯛ ꯃꯈꯥ ꯇꯥꯅ ꯂꯩꯍꯧꯕ ꯌꯥꯗ꯭ꯔꯒꯗꯤ
ꯂꯩꯍꯧꯕ ꯌꯥꯗ꯭ꯔꯒꯗꯤ ꯂꯩꯍꯧꯕ ꯌꯥꯗ꯭ꯔꯒꯗꯤ ꯊꯣꯛꯂꯛꯑꯦꯗꯅ ꯊꯣꯛꯂꯛꯑꯒ ꯑꯗꯨꯝ ꯑꯩ ꯍꯥꯏꯗꯣ ꯑꯇꯣꯞꯄ ꯐꯣꯔꯁꯤ ꯊꯥꯔꯀꯥꯟꯗ ꯑꯗꯨꯝ ꯑꯦꯛꯁ ꯑꯒ ꯑꯒꯅꯤ ꯄꯤꯔ ꯍꯥꯏꯕ ꯀꯩꯅꯣꯃ ꯂꯥꯛꯑꯅꯤꯕ ꯅꯣꯏꯗꯣ ꯍꯥꯏꯗꯤ ꯑꯩꯗꯤꯁꯨꯨꯝ ꯆꯥꯎꯔꯥꯛꯅ ꯈꯪꯕꯩ ꯋꯥꯅꯤꯀꯣ ꯑꯗꯨꯒꯤ ꯑꯗ ꯆꯪꯉꯨꯕꯩ ꯀꯥꯟꯅꯕꯗꯤ ꯃꯌꯥꯝ ꯐꯪꯒꯅꯤꯕ ꯊꯥꯕꯛꯀꯤ ꯋꯥꯗꯤ ꯍꫭꯠꯇ ꯍꫭꯠꯅꯧ ꯃꯊꯟꯇ ꯃꯇꯨꯡ ꯏꯟꯅꯔꯛꯀꯗ ꯋꯥꯅꯤ ꯑꯦ ꯇꯧꯔꯣꯏ ꯂꯥꯛꯑꯣꯏꯒ ꯌꯥꯕꯖꯥꯠ ꯅꯠ ꯇꯦꯍꯦ
ꯐꯝꯃ ꯂꯩꯊꯣꯛꯀꯦ ꯌꯥ ꯄꯣꯟꯇꯦ ꯃꯤꯅ ꯆꯤꯡꯉꯛꯀꯗꯨꯔꯤꯕꯅꯦ ꯀꯧꯔꯛꯀꯗꯣꯔꯤꯕꯅꯦ ꯑꯗꯨ ꯀꯧꯔꯛꯅꯕ ꯍꯣꯠꯅꯕꯗ ꯑꯩꯈꯣꯏ ꯍꯣꯠꯅꯕ ꯇꯥꯏ
ꯎꯝ ꯍꯟꯗꯛꯀꯤ ꯊꯥꯖꯤꯟꯕꯗꯨꯗ ꯍꯥꯏ ꯑꯗꯨꯗ ꯑꯩꯅ ꯈꯜꯂꯤꯁꯦ ꯑꯩꯁꯦ ꯆꯍꯤ ꯑꯍꯨꯝꯁꯤꯗ ꯒ꯭ꯔꯦꯖꯨꯑꯦꯁꯟ ꯂꯣꯏꯍꯧꯕꯅ ꯐꯕ꯭ꯔꯥ ꯅꯠꯇ꯭ꯔꯒ ꯑꯗꯨꯒꯨꯝꯕꯗꯣ ꯌꯦꯡꯉꯥꯁꯤꯔꯥ
ꯍꯧꯖꯤꯛꯇꯤ ꯇꯧꯔꯨꯒꯤꯅꯣ ꯑꯩꯗꯤ ꯅꯪ ꯂꯣꯏꯔꯛꯄꯩꯗ ꯍꯥꯏꯕꯅꯤ ꯒ꯭ꯔꯦꯖꯨꯋꯦꯁꯟꯗꯤ ꯂꯣꯏꯁꯟꯈꯣ ꯂꯣꯏꯗꯕ ꯁꯨꯡꯇꯩ ꯇꯧꯒꯅꯨ ꯆꯍꯤ ꯍꯥꯏꯒꯦ ꯅꯣꯏ ꯑꯩꯠꯇꯤꯟꯗꯥ ꯁꯨꯗ ꯉꯥꯏꯔꯝꯒꯤꯅꯤ ꯑꯦꯀꯥꯗꯃꯤꯛꯇ ꯉꯥꯎꯁꯤꯟꯅꯅꯨ ꯑꯗꯨꯃꯥꯏ ꯃꯔꯛꯇ ꯍꯥꯏꯔꯨꯒꯤꯅꯣ ꯒ꯭ꯔꯦꯖꯨꯌꯦꯁꯟꯗ ꯃꯥꯔꯛ ꯐꯖꯕꯁꯨ ꯀꯥꯟꯅꯩꯌꯦꯕ ꯌꯥꯝꯅ ꯍꯌꯦꯡꯁꯤ ꯁꯦꯝ ꯊꯕꯛ ꯑꯃꯒꯤ ꯄꯩꯈꯥꯗ ꯃꯤ ꯑꯃꯁꯁꯨ ꯃꯤ ꯑꯃꯁꯁꯨ ꯑꯥꯏꯠꯇꯤ ꯑꯥꯏꯠꯇꯤ ꯐꯪꯉꯦꯅ ꯈꯜꯂꯣꯅꯦ ꯆꯞ ꯃꯥꯟꯅꯕ ꯅꯣꯏ ꯑꯕꯤꯁ ꯑꯥꯏꯠꯇꯤ ꯐꯪꯉꯦ ꯅꯣꯏ ꯑꯅꯤꯗ ꯀꯔꯝꯕ ꯂꯧꯈꯠꯅꯤ ꯍꯥꯏꯔꯒ ꯗꯤ ꯒ꯭ꯔꯦꯖꯨꯑꯦꯁꯟꯒꯤ ꯃꯥꯔꯛ ꯇꯨꯌꯦꯜꯞꯀꯤ ꯃꯥꯔꯛ ꯇꯦꯟꯒꯤ ꯃꯥꯔꯛꯇ ꯑꯃꯨꯛ ꯕꯦꯁ ꯇꯧꯔꯜ ꯀꯗꯣꯏꯅꯦꯕ ꯑꯗꯣ ꯋꯥꯡꯍꯧꯕꯁꯨ ꯀꯥꯟꯅ ꯠꯇ꯭ꯔꯥ ꯄꯨꯟꯁꯤ ꯆꯨꯞꯄꯒꯤꯅꯤ ꯑꯗꯨ ꯀꯥꯟꯅꯔꯛꯇꯣꯏꯗꯨꯅ ꯑꯦꯟꯇ꯭ꯔꯥꯟꯁꯀꯨꯝꯕꯩ ꯀꯥꯟꯅꯕ ꯅꯠꯇꯦ ꯑꯗꯨ ꯈꯜꯂꯣ ꯎꯝ ꯇꯧꯗ꯭ꯔꯤꯉꯩꯗꯗꯤ ꯊꯥꯔꯣ ꯅ ꯊꯕꯛꯄꯨ ꯂꯤꯁꯤꯡ ꯆꯍꯤ ꯑꯃꯗ ꯀꯧꯔꯤꯁꯦ ꯈꯨꯌꯥꯝ ꯈꯨꯠ ꯌꯥꯝ ꯆ ꯆꯥꯎꯕꯝꯇꯦ
ꯑꯗꯨ ꯑꯩꯈꯣꯏ ꯃꯥꯍꯣꯏꯅꯁꯨ ꯒ꯭ꯔꯦꯖꯨꯋꯦꯁꯟ ꯗ ꯂꯣꯏꯁꯟꯈꯣꯅ ꯍꯥꯏꯕ
ꯑꯗ ꯅꯪ ꯑꯦꯟ ꯁꯤ ꯁꯤ ꯒꯤꯗꯣ ꯁꯤ ꯁꯤ ꯌꯧꯅꯕ ꯇꯧꯈꯣꯕ
ꯍꯣꯏ ꯑꯗꯣ ꯍꯟꯗꯛ ꯑꯩꯈꯣꯏ ꯗꯦꯠ ꯎꯝ ꯁꯚꯦꯟꯇꯤꯟꯗꯒꯤ ꯑꯩꯈꯣꯏ ꯀꯦꯝ ꯑꯃ ꯆꯠꯇꯣꯏ ꯂꯩꯌꯦ ꯃꯤ
ꯎꯝ
ꯅꯨꯃꯤꯠ ꯇꯔꯥꯅꯤꯒꯤ ꯑꯣꯏꯕ ꯁꯥꯏꯅꯤꯛꯇ ꯑꯗꯨ ꯑꯥꯗ ꯑꯗꯨꯝ ꯅꯥꯏꯠ ꯁꯇꯦ ꯇꯩꯔꯒ ꯑꯗꯨꯝ ꯂꯩꯗꯣꯏꯕ
ꯎꯝ ꯑꯗꯨꯒꯨꯝꯕꯗꯨꯁꯨ ꯀꯥꯟꯅꯗꯣꯏꯅꯦꯕ ꯍꯌꯦꯡ ꯁꯥꯔꯚꯤꯁ ꯆꯪꯀꯥꯟꯗꯗꯤ
ꯍꯣꯏ
ꯎ ꯑꯗꯨꯒꯨꯝꯕ ꯃꯆꯥ ꯃꯆꯥ ꯃꯆꯥ ꯁꯝꯁꯝ ꯃꯌꯥꯝꯗꯣ ꯑꯝꯇ ꯃꯥꯡꯍꯟꯒꯅꯣꯕ ꯃꯤ ꯇꯧꯏꯈꯩ ꯇꯧꯒꯗꯕꯅꯤ ꯌꯥꯎꯒꯗꯝꯕꯅꯤ꯫
ꯍꯣꯏ ꯑꯗꯨꯃꯥꯏꯅ ꯆꯠꯄꯁꯤꯅ ꯋꯥ ꯑꯩꯈꯣꯏ ꯍꯌꯦꯡꯋꯥꯏ ꯁꯤ ꯁꯥꯔꯇꯤꯐꯤꯀꯦꯠꯇꯣ ꯁꯤꯗ ꯀꯥꯟꯅꯔ ꯇꫭ ꯁꯤ ꯐꯪꯕꯗ ꯀꯥꯅꯅꯤꯒ ꯍꯥꯏ
ꯎꯝ ꯀꯥꯅꯗꯣꯏꯅꯤ꯫
ꯍꯟꯗꯛꯀꯤ ꯃꯤ ꯁ ꯃꯤ ꯑꯉꯥꯡ ꯀꯌꯥꯃꯨꯛ ꯂꯥꯛꯑꯦ ꯈꯪꯕ꯭ꯔꯥ ꯑꯦꯠꯃꯤꯁꯟ ꯑꯅꯧꯕ ꯇꯧꯕ ꯖꯤꯄꯤꯗ꯫
ꯑ ꯌꯥꯝꯅꯗꯤ ꯌꯥꯝꯕ ꯑꯣꯏꯗꯦ꯫ ꯑꯩꯈꯣꯏꯅ ꯑꯍꯥꯟꯕ ꯀꯣꯂꯦꯖꯇ ꯆꯪꯉꯛꯄ ꯃꯇꯝꯗ ꯇꯧꯕꯗꯨꯒ ꯈꯤꯇꯪꯗꯤ ꯍꯟꯗꯩꯕꯀꯣ꯫
ꯑꯣ
ꯑꯗꯣ ꯑꯗꯨꯝ ꯅꯣꯏꯒꯤ ꯆꯥꯡ ꯁ꯭ꯋꯥꯏꯗ ꯑꯣꯏꯗꯣꯏꯅꯤꯗꯣ ꯑꯗꯨꯝ꯫ ꯌꯥꯝ ꯌꯥꯝꯕꯁꯨ ꯅꯠꯇꯕ ꯌꯥꯝ ꯌꯥꯝꯗꯕꯁꯨ ꯅꯠꯇꯕꯗꯣ ꯍꯦꯛꯇꯃꯛ ꯂꯧꯈꯠꯄ ꯌꯥꯗ꯭ꯔꯦ ꯃꯤ ꯌꯥꯝ ꯑꯃꯠꯇ ꯂꯥꯛꯇ꯭ꯔꯦ ꯀꯥꯏꯅ ꯅꯠꯇꯦꯕ ꯅꯨꯡꯍꯟꯊꯕꯩ ꯆꯥꯡꯅꯤ ꯈꯔ ꯂꯩꯔꯒꯁꯨ
ꯎꯝ ꯑꯗꯣ ꯍꯟꯗꯛꯀꯤꯁꯦ ꯀꯃꯥꯏꯅ ꯂꯩꯔꯤꯅꯣ ꯃꯤꯁ ꯃꯥꯔꯛ ꯕꯦꯁꯤꯁ
ꯑ ꯃꯥꯔꯛ ꯕꯦꯁꯤꯁꯇ ꯑꯗꯨꯝ ꯑꯣꯏꯈ꯭ꯔꯦ
ꯑꯣ
ꯑꯗꯨꯕꯨꯗꯤ ꯍꯣꯉꯛꯏꯕ ꯁꯤꯅꯅꯤꯅꯦ ꯁꯤꯅꯥꯔꯤꯑꯣꯁꯦ ꯌꯥꯗ ꯇꯣꯏꯅꯤ
ꯍꯣꯏ
ꯑꯗꯩ ꯍꯧꯖꯤꯛ ꯂꯩꯕꯗ ꯂꯦꯝꯅ ꯃꯥꯡꯍꯟꯒꯅꯣꯕ ꯅꯣꯏ ꯍꯌꯦꯡ ꯏꯟꯇꯔ ꯊꯕꯛ ꯑꯆꯧꯕꯒꯤ ꯄꯣꯁ ꯂꯥꯛꯑꯗꯤ ꯅꯪ ꯃꯄꯥꯟꯗ ꯏꯟꯇꯔꯚꯤꯌꯨ ꯂꯥꯛꯀꯅꯤ ꯁꯤꯐꯥꯏ ꯑꯣꯏꯒꯦꯔꯥ ꯑꯃ ꯑꯣꯏꯒꯦꯔꯥ ꯍꯤꯟꯗꯤꯗꯨꯁꯨ ꯍꯩꯅꯕ ꯍꯣꯠꯅꯧꯕ ꯁꯄꯣꯀꯟ ꯍꯤꯟꯗꯤ
ꯎꯝ ꯑꯩꯁꯨ ꯏꯁꯄꯣꯀꯟ ꯍꯤꯟꯗꯤꯁꯦ ꯑꯁꯤꯗ ꯀꯣꯔꯁ ꯇꯝꯃꯨꯔꯕꯅꯦꯕ ꯊꯥ ꯑꯍꯨꯝꯒꯤ ꯍꯣꯏ ꯑꯗꯨꯒ ꯒ꯭ꯔꯥꯃꯥꯔꯒꯨꯝꯕ ꯉꯥꯛꯇ ꯑꯗꯨꯃꯥꯏ ꯇꯥ
ꯑꯗꯨ ꯇꯥꯛꯏ ꯒ꯭ꯔꯃꯥꯔ ꯒ꯭ꯔꯃꯥꯔ ꯇꯥꯛꯏꯁꯦ ꯀꯃꯨꯅꯤꯀꯦꯁꯟꯗꯣ ꯍꯩꯅꯕꯅꯦꯕ ꯍꯥꯏꯗꯤ ꯉꯥ ꯂꯣꯟꯕ ꯍꯩꯅꯕ ꯑꯗꯣ ꯄ꯭ꯔꯦꯛꯇꯤꯁ ꯇꯧꯕ ꯑꯃ ꯆꯪꯉꯦꯕ ꯑꯗꯨꯅ ꯍꯧꯖꯤꯛꯇꯤ ꯑꯦꯄ꯭ꯂꯤꯀꯦꯁꯟ ꯌꯥꯝ ꯊꯣꯛꯇ꯭ꯔꯣ ꯅꯪꯅ ꯔꯦꯀꯣꯔꯠ ꯇꯧꯔꯒ ꯊꯥꯖꯤꯜꯂꯒ ꯃꯣꯏꯅ ꯑꯃꯨꯛ ꯈꯨꯝꯃꯛꯄꯤ ꯅꯪꯅ ꯑꯃꯨꯛ ꯉꯥꯡꯕꯤ ꯑꯗꯨꯒꯨꯝꯕꯗꯣ ꯀꯩꯀꯩ ꯂꯩꯒꯦꯅ ꯊꯤꯌꯨ ꯊꯤꯗꯣꯛꯑꯣꯕ ꯊꯤꯗꯣ ꯍꯧꯖꯤꯛꯇꯤꯅꯦ ꯀꯅꯥꯝꯇꯅ ꯀꯅꯥꯝꯇꯗ ꯑꯦꯗꯚꯥꯏꯁ ꯄꯤꯕ ꯃꯊꯧ ꯇꯥ ꯅꯪ ꯅꯪ ꯈꯨꯠꯇꯣ ꯏꯁꯃꯥꯔꯠ ꯐꯣꯟ ꯑꯃꯃꯝ ꯄꯥꯏꯔꯦ ꯄꯥꯏꯔꯤꯕ ꯏꯁꯃꯥꯔꯠ ꯐꯣꯟꯗꯣ ꯏꯁꯃꯥꯔꯠ ꯑꯣꯏꯅ ꯁꯤꯖꯤꯟꯅꯕ ꯍꯩꯇ ꯇꯥꯔꯗꯤ ꯅꯪ ꯃꯥꯡ ꯊ ꯃꯥꯡ ꯊꯪꯅ ꯆꯈꯠꯄ ꯁꯨꯡꯉꯝ ꯉꯝꯃꯣꯏꯕ ꯑꯗꯨꯝ ꯂꯩꯔꯤ ꯐꯤꯕꯝꯗꯨ ꯂꯩ ꯍꯥꯏꯕ ꯅꯠꯇꯦ ꯇꯥꯈꯤꯕ ꯑꯃ
ꯎꯝ
ꯑꯩ ꯍꯥꯏꯁꯦ ꯈꯪꯉꯤꯀꯣ ꯑꯩꯅ ꯁꯨꯝ ꯄꯉꯥꯡꯗ ꯉꯥꯡꯉꯤ ꯍꯥꯏꯁꯦ ꯉꯥꯡꯗ ꯌꯥꯗꯗꯗ ꯉꯥꯡꯉꯤꯅꯦꯕ ꯅ ꯍꯣꯠꯅꯒꯦꯅ ꯈꯜꯂꯗꯤ ꯍꯣꯠꯅꯕ ꯇꯥꯔꯦꯗꯅ ꯃꯤꯅ ꯍ ꯣꯠꯅꯕ ꯉꯝꯗꯕ ꯂꯩꯄꯣꯟ ꯅꯠꯇꯦ ꯋꯥꯔꯤꯗ ꯈꯝꯕ꯭ꯔꯪ ꯆꯥꯛꯅ ꯎꯆꯦꯛ ꯑꯣꯜꯂꯤ ꯍꯥꯏꯕꯗꯨꯣ ꯇꯥꯔꯕꯣ
ꯈꯝꯕ꯭ꯔꯪ ꯆꯥꯛꯅ ꯎꯆꯦꯛ
ꯅꯪꯅ ꯈꯃꯪ ꯆꯥꯏ ꯆꯨꯞꯅ ꯈꯝꯕ꯭ꯔꯪ ꯆꯥꯛ ꯑꯣꯜꯂꯤ ꯍꯥꯏꯕ
ꯇꯥꯗ꯭ꯔꯤ
ꯈꯝꯕ꯭ꯔꯪ ꯆꯥꯛ ꯎꯆꯦꯛ ꯑꯃ ꯂꯩꯇ꯭ꯔꯣ
ꯑꯥ
ꯇꯥꯗꯤ ꯇꯥꯏꯀꯣ ꯃꯥ ꯇꯨꯝꯕ ꯀꯃꯥꯏ ꯇꯨꯃꯦ ꯍꯥꯏ ꯃꯈꯣꯡꯅ ꯃꯊꯛꯇ
ꯎꯆꯦꯛ ꯁꯦꯝꯕ ꯁꯛꯇꯤ ꯑꯣ ꯍꯣꯏ
ꯃꯈꯣꯡꯅ ꯃꯈꯣꯛ ꯃꯊꯛꯇ ꯊꯥꯡꯒꯠꯂ ꯇꯨꯝꯃꯦ ꯍꯥꯏꯗ꯭ꯔꯣ
ꯑꯥ
ꯑꯗꯨ ꯀꯩꯅꯣ ꯍꯥꯏ ꯇꯥꯔꯒꯗꯤ ꯎꯆꯨꯛ ꯁꯤꯅꯅꯦ ꯃꯊꯛꯇ ꯈꯥꯕ꯭ꯔꯪ ꯆꯥꯡꯅ ꯄꯥꯏꯕꯁꯦ ꯌꯥꯝ ꯀꯜꯂꯛꯑꯦ ꯍꯥꯏ ꯑꯩꯈꯣꯏꯅ ꯎꯆꯦꯛ ꯂꯥꯡꯃꯩꯗꯣꯡꯗꯁꯨ ꯁꯨ ꯆꯦꯔꯥꯛ ꯃꯩꯗꯣꯡ ꯃꯇꯨ ꯈꯤꯛꯍꯜꯂꯒ ꯆꯦꯔꯥꯛ ꯃꯩꯗꯧ ꯑꯣꯟꯗ꯭ꯔꯣ
ꯎꯝ
ꯑꯗꯨꯃꯥꯏꯅ ꯇꯧꯗꯅ ꯃꯥꯅ ꯌꯥꯝ ꯀꯜꯂꯛꯈꯤꯕ
ꯎꯝ
ꯃꯥꯅ ꯅꯤꯡꯖꯕꯗꯣ ꯂꯥꯁꯇꯥ ꯑꯣꯟꯕ ꯉꯝꯃꯦꯅ ꯍꯥꯏꯌꯦꯕ
ꯑꯣ
ꯑꯗꯨꯑꯣꯏꯗꯤ ꯑꯩꯈꯣꯏ ꯅꯤꯡꯕ ꯑꯩꯈꯣꯏ ꯍꯧꯖꯤꯛ ꯑꯁꯨꯛ ꯌꯥꯝ ꯆꯥꯎꯈꯠꯂꯕ ꯑꯩꯒꯤ ꯀꯥꯁꯤꯗ ꯐꯝ ꯐꯝꯅ ꯄꯤꯊꯔꯤꯕꯤꯒꯤ ꯋꯥꯔꯤ ꯈꯪꯕ ꯉꯝꯃꯕ ꯑꯩꯈꯣꯏꯅ ꯀꯩꯗꯧꯕꯒꯤ ꯇꯨꯃꯤꯟꯅ ꯂꯩꯗꯣꯏꯅꯣ ꯈꯨꯠ ꯁꯥꯖꯦ ꯀꯩꯗꯧꯕꯩ ꯇꯃꯤꯟꯅꯊꯣꯛꯀꯗꯣꯏꯅꯣꯕ ꯃꯔꯦꯡ ꯃꯔꯦꯡ ꯆꯠꯀꯗꯅꯤ ꯀꯣꯏꯊꯤ ꯊꯤꯒꯗꯕꯅꯤ ꯀꯣꯏ ꯍꯟ ꯍꯟꯒꯗꯕꯅꯤ
ꯍꯣꯏ ꯃꯤꯁ ꯍꯧꯖꯤꯛꯇꯤ ꯌꯥꯝ ꯊꯤꯅ ꯀꯝꯄꯤꯇꯤꯇꯤꯞꯁꯨ ꯑꯣꯏꯔꯦꯀꯣ ꯃꯤꯁ
ꯑꯣꯏꯔꯕꯅꯦ
ꯑꯗꯨꯅ ꯍꯣꯏ ꯑꯦꯚꯔꯦꯁꯇ ꯂꯩꯕꯁꯦ ꯌꯥꯗ꯭ꯔꯦꯕ ꯕꯦꯁ ꯑꯣꯐ ꯗ ꯕꯦꯁꯅꯦ ꯍꯧꯖꯤꯛ ꯇꯥꯅꯩꯕ
ꯊꯥꯏꯅꯗꯤ ꯃꯦꯇ꯭ꯔꯤꯛ ꯇ ꯃꯦꯇ꯭ꯔꯤꯛ ꯄꯥꯁ ꯇꯧꯕ ꯊꯕꯛ ꯐꯪꯉꯦ ꯍꯥꯏ ꯍꯧꯖꯤꯛ
ꯍꯣꯏ ꯕꯤꯑꯦ ꯑꯦꯃꯦꯕꯨ ꯆꯔꯨꯅ ꯍꯦꯟꯅ ꯇꯥꯡꯉꯦꯅ ꯑꯩꯈꯣꯏ ꯕꯥꯅ ꯑꯃꯨꯛ ꯉꯥꯡꯉꯦꯕ ꯍꯣꯏ ꯑꯗꯨꯒ
ꯇꯧꯔꯣ ꯇꯧꯔꯣ ꯑꯩ ꯋꯥꯗꯤ ꯇꯧꯍꯧꯔꯣ ꯍꯥꯏꯁꯦ ꯂꯩꯔ
ꯎꯝ ꯃꯤꯁ ꯁꯤꯗ ꯑꯗꯨꯝ ꯀꯩꯅꯣ ꯀꯌꯥꯝ ꯀꯨꯏꯅ ꯂꯩꯒꯗꯣꯏ ꯃꯥꯟꯒꯦ ꯑꯗꯨꯝ ꯔꯤꯒꯨꯂꯔ ꯇꯥꯔꯛꯑꯗꯤ ꯑꯗꯨꯝ ꯂꯩꯔꯅꯤ
ꯂꯩꯔꯅꯤ ꯀꯅꯥꯅ ꯈꯪ ꯁꯠꯂꯥꯎ ꯇꯥꯁꯜꯂꯛꯑꯗꯤ ꯇꯣꯛꯑꯒꯦꯅ ꯇꯧꯊꯣꯛꯎꯔ ꯃꯥꯡꯖꯔꯗꯤ
ꯍꯣꯏ
ꯑꯣꯏꯅꯕ ꯍꯣꯠꯅ ꯇꯥꯔꯦꯗꯅ ꯆꯠꯀꯦꯅ ꯆꯠꯂ ꯁꯤ ꯌꯧ ꯆꯠꯂꯨꯔꯒ ꯑꯩꯈꯣꯏꯁꯨ ꯀꯝꯄꯤꯇꯤꯇꯤꯞ ꯑꯦꯛꯖꯥꯝ ꯑꯝꯇ ꯊꯥꯔꯛꯇꯦꯕ ꯑꯩꯗꯣ
ꯎꯝ
ꯁꯤꯗ ꯑꯗꯨꯝ ꯏꯁꯇ꯭ꯔꯦꯠꯇ ꯂꯥꯛꯄꯅꯤꯅ
ꯍꯣꯏ
ꯇꯧꯔꯣ ꯇꯧꯔꯣ ꯅꯪ ꯊꯝꯅꯕ ꯇꯧꯔꯣ
ꯍꯣꯏ ꯃꯤꯁ